ꯇꯥꯕ꯭ꯔꯣ?
ꯑꯧ ꯇꯥꯏ ꯇꯥꯔꯦ
ꯑꯁ ꯑꯩꯗꯤ ꯄꯥꯏꯔꯛꯑꯔꯣꯏ ꯀꯛꯈ꯭ꯔꯅꯤ ꯃꯇꯝ ꯃꯥꯡꯍꯟ ꯀꯩꯅꯣ ꯁꯞꯃꯤꯠ ꯇꯧꯁꯟꯒꯅꯤꯅ ꯑꯁ ꯄ꯭ꯔꯞ ꯄ꯭ꯔꯞ ꯐꯣꯟ ꯇꯧꯔꯛꯏ ꯒꯥ ꯄꯥꯏꯔꯣꯟ
ꯑꯣ ꯅꯣꯇꯤꯐꯤꯀꯦꯁꯟ ꯊꯣꯂꯛ ꯑꯩꯅ ꯅꯣꯇꯤꯐꯤꯀꯦꯁꯟ ꯊꯝꯗꯕꯩꯔ ꯍꯪ ꯅꯣ ꯊꯣꯛꯂꯛꯇꯕꯅꯦ ꯑꯗꯨꯅꯦ ꯑꯗꯨꯏ ꯑꯣꯏꯔꯝꯃꯅꯤ
ꯍꯣ ꯀꯔꯤ ꯍꯥꯏꯕ ꯉꯁꯥꯏꯗꯣ?
ꯀꯔꯤ ꯍꯥꯏꯔꯝꯒꯦ ꯀꯥꯎꯈ꯭ꯔꯦ ꯀꯩꯅꯣ ꯊꯣꯛꯑꯦ ꯑꯅꯤ ꯑꯩ ꯀꯥꯎ ꯑꯩ ꯅꯟꯇꯦ ꯑꯩꯅ ꯉꯥꯡꯕꯁꯦ ꯑꯗꯨꯁꯨ ꯇꯥꯏꯌꯦꯕ ꯏꯀꯣ ꯆꯠꯄꯩ ꯇꯥꯏꯞꯇ ꯇꯧꯕ꯭ꯔꯥ?
ꯏꯀꯣ ꯖꯞ ꯇꯧꯗꯤꯌꯦ
ꯍꯣꯏ ꯑꯩ ꯟꯗꯩ ꯑꯣꯏꯔꯝꯃꯅꯤ ꯇꯥꯕ ꯑꯩꯅ ꯅꯪꯉꯣꯟꯗ ꯍꯥꯏꯁꯦ ꯑꯩ ꯇꯥꯕ ꯑꯅꯤꯔꯛ ꯊꯣꯛꯅ
ꯑꯣ ꯅꯪ ꯔꯨꯝꯗꯣ ꯈꯔ ꯍꯣꯂꯣ ꯑꯣꯏꯕ꯭ꯔꯣ
ꯑꯣꯏꯗꯦ ꯃꯅꯨꯡꯗꯅꯦ ꯂꯩꯁꯦ ꯉꯁꯥꯏꯈꯩ ꯇꯧꯗꯦ ꯍꯟꯗꯛ ꯍꯧꯖꯤꯛ ꯈꯛꯇꯪꯗꯅ ꯇꯧꯔꯛꯏꯁꯦ ꯑꯗꯨꯕꯨꯗꯤ ꯌꯥꯝ ꯀꯟꯅ ꯅꯠꯇꯦꯗ ꯇꯞꯅꯅꯤ ꯑꯅꯤ ꯊꯣꯛꯅ ꯁꯨꯝ ꯇꯥꯕ ꯌꯦꯡꯉꯁꯦ ꯌꯦꯡꯗꯣ ꯅꯠꯇꯦ ꯂꯤꯗꯣꯏ ꯅꯠꯇ꯭ꯔꯣ
ꯍꯣꯏꯅꯦ ꯑꯁ ꯀꯨꯏꯔꯦ ꯅꯪꯒꯤ ꯈꯣꯟꯖꯦꯜꯒꯁꯦ ꯇꯥꯗ ꯎꯈꯤꯗꯕꯒ ꯀꯨꯏꯔꯦ
ꯀꯨꯏꯔꯦ ꯅꯪꯁꯨ ꯅꯪ ꯀꯩ ꯍꯟꯗꯛ ꯅꯦꯠ ꯊꯥꯕ꯭ꯔꯣ
ꯊꯥꯗꯦꯗ ꯅꯪ ꯊꯥꯕ꯭ꯔꯣ
ꯊꯥꯗꯦ ꯑꯩꯁꯨ
ꯀꯩꯗꯧꯕꯩ ꯊꯥꯖꯔꯨꯅꯤꯅ ꯊꯥꯗꯕꯅꯤꯗ ꯑꯩꯅ ꯐꯥꯎꯗꯣꯛꯈ꯭ꯔꯗꯤ
ꯍꯥꯥ ꯎꯝ ꯍꯣꯏ ꯎꯝ ꯀꯩꯗꯧꯔꯤꯅꯣ ꯅꯪ ꯍꯧꯖꯤꯛ ꯍꯥꯏꯗꯤ ꯀꯩ ꯇꯝꯃꯤꯒꯦꯕ
ꯎꯝ ꯃꯥꯁꯇꯔ ꯑꯃꯨꯛ ꯃꯈꯥ ꯇꯝꯗꯔꯤ
ꯀꯥꯏꯗ
ꯊꯦꯡꯅꯧꯗ
ꯎꯝ ꯀꯩ ꯁꯕꯖꯦꯛꯇꯅꯣ ꯅꯨꯡꯉꯥꯏꯕ꯭ꯔꯥ
ꯐꯤ ꯐꯤꯂꯣꯖꯣꯐꯤꯗ ꯅꯨꯡꯉꯥꯏꯇꯦꯗ ꯈꯔ ꯈꯔ ꯂꯩꯈꯠꯄꯩ ꯋꯥꯅꯤ
ꯅꯨꯡꯉꯥꯏꯇꯦ ꯍꯥꯏꯁꯤꯅꯤ ꯀꯩꯗꯧꯕꯩ ꯅꯨꯡꯉꯥꯏꯇ꯭ꯔꯤꯅꯣ
ꯂꯥꯏꯔꯤꯛꯇꯨ ꯇꯥꯛꯑꯣꯏ ꯄꯥꯔꯛꯇꯣꯏꯅꯦ
ꯑꯗꯨꯕꯨꯗꯤ ꯏꯊꯟ ꯄꯥꯗꯣꯏ ꯉꯥꯛꯇꯅꯤ ꯍꯣꯏ ꯑꯗꯨꯕꯨꯗꯤ ꯎꯝ ꯅꯨꯡꯗꯤ ꯅꯨꯡꯉꯥꯏꯅꯤꯗ
ꯈꯪ ꯍꯣꯏ ꯀ꯭ꯂꯥꯁ ꯅꯨꯡꯇꯤꯒꯤ ꯆꯠꯇꯕꯩꯕꯨꯗꯤ ꯅꯨꯡꯉꯥꯏꯀꯣ
ꯍꯣꯏ ꯀꯥꯏ ꯋꯥꯏꯗ ꯂꯩ ꯈꯪꯗꯦ ꯑꯦꯝ ꯌꯨ ꯃꯅꯨꯡꯗꯗꯤ ꯂꯩꯗꯅ ꯏꯉꯧꯁꯦ
ꯑꯣ ꯑꯁꯣꯝ ꯅꯥꯀꯟꯒꯤꯅꯦ ꯎꯝ ꯚꯣꯏꯁ ꯍꯣꯁꯇꯦꯜꯒꯤ ꯁꯤꯔꯣꯏ ꯍꯣ ꯁꯤꯔꯣꯏ ꯀꯦꯟꯇꯤꯟꯗꯣ ꯃꯦꯟꯃꯥꯔꯁꯤꯗꯤꯁꯨ ꯈꯪꯕ꯭ꯔꯥ
ꯑꯥꯎ ꯈꯪꯉꯤ ꯈꯪꯉꯤ
ꯍꯣꯏ ꯑꯗꯨꯏ ꯑꯗꯨꯒꯤꯗꯨ ꯂꯩꯗꯣꯏꯕ ꯃꯆꯤꯟꯗꯨꯗ ꯔꯨꯝ ꯑꯃꯅꯤ ꯂꯩꯕꯗꯨꯗ
ꯐꯩꯗ ꯑꯗꯨꯃꯥꯏꯅ ꯇꯧꯁꯟꯈꯤꯕꯗꯨꯅ ꯑꯩꯁꯨ ꯇꯧ ꯇꯧꯅꯤꯡꯉꯤ ꯍꯥꯏꯕ ꯑꯗꯨꯗ ꯑꯃꯨꯛꯀ
ꯑꯃ ꯊꯥꯗꯣꯛ ꯍꯧꯖꯤꯛ ꯊꯥ ꯍꯧꯖꯤꯛ ꯊꯥꯔꯝꯃꯅꯤ
ꯑꯧ ꯄꯩꯁꯥꯗꯤ ꯆꯥꯎꯕ꯭ꯔꯥ ꯆꯥꯎꯕ ꯃꯥꯜꯂꯦꯀꯣ ꯏꯅꯧꯒꯤꯁꯦ
ꯃꯥꯥꯏ ꯃꯥꯒꯤ ꯀꯩꯅꯣꯗ ꯆꯠꯇꯣꯏꯅꯤ
ꯑꯗ ꯑꯃꯨꯛ ꯍꯥꯏꯗꯤ ꯏꯉꯧꯁꯦ ꯑꯃꯨꯛ ꯑꯗꯨꯝ ꯍꯥꯏꯗꯤ ꯏꯅꯧꯗꯒꯤ ꯑꯗꯨꯝ ꯗꯤꯒ꯭ꯔꯤꯗꯣ ꯌꯥꯏꯗꯅ
ꯎꯝ
ꯑꯗꯣ ꯑꯃꯨꯛ ꯌꯥꯔꯣꯏ ꯀꯥꯏꯅꯒ ꯍꯥꯏꯐꯦꯠ ꯀꯩꯅꯣꯝꯃ ꯊꯣꯛꯈꯤꯕ ꯃꯥꯟꯕ ꯑꯗꯨꯒꯤꯅꯦ
ꯎꯝ ꯅꯠꯇꯦ ꯑꯃ ꯊꯣꯛꯈꯤꯕꯅꯦ ꯑꯗꯨꯗꯨꯅꯅꯦ ꯑꯩꯈꯣꯏꯒꯤ ꯁꯛ ꯁꯥꯏꯀꯣꯂꯣꯖꯤꯒꯨꯝꯕ ꯍꯦꯜꯠꯀ ꯃꯔꯤ ꯂꯩꯅꯕꯗꯣ ꯑꯗꯨꯏꯗꯣ ꯑꯣꯏꯕ ꯅꯪ ꯌꯥꯝ ꯋꯥ ꯉꯥꯡꯉꯨ ꯍꯥꯏꯕꯅꯦꯃꯤ ꯑꯩꯅ ꯂꯤꯔꯒ ꯅꯪ ꯌꯥꯔꯣꯏ
ꯀꯔꯤ ꯋꯥꯔꯤꯅꯣ ꯂꯤꯗꯣꯏꯁꯦ ꯑꯩ ꯈꯪꯗ꯭ꯔꯦ ꯍꯥꯏꯕ ꯋꯥꯔꯤ ꯑꯝꯇꯥ ꯍꯥꯏꯔꯣ ꯍꯥꯏ ꯑꯩ ꯔꯤꯔꯛꯄ ꯌꯥꯕ꯭ꯔ ꯌꯦꯡꯒꯦ ꯍꯥꯏꯕ
ꯑꯥ ꯅꯪꯒꯤ ꯅꯣꯠꯁꯀꯤ ꯋꯥꯔꯤꯗꯨ ꯂꯤꯔꯣ ꯅꯪꯒꯤ ꯐꯣꯟ ꯅꯣꯠꯁꯀꯤ ꯋꯥꯔꯤꯗꯣ
ꯑꯦ ꯀꯥꯔꯝꯕ ꯐꯣꯟ ꯆꯥꯝ ꯌꯥꯝꯃꯟꯗꯅ ꯀꯥꯎꯔꯦ ꯐꯣꯟ ꯅꯣꯠꯁ ꯋꯥꯔꯤ ꯂꯤ ꯑꯣꯌꯦ
ꯑꯥ ꯀꯔꯤ ꯀꯔꯤꯅꯣ ꯉꯥꯡꯗꯣꯏꯁꯦ ꯑꯩ ꯈꯪꯗ꯭ꯔꯦ ꯑꯦ ꯅꯪ ꯂꯛꯁꯃꯤꯒꯤꯗ ꯉꯥꯡꯍꯟꯕꯗ ꯃꯥꯗꯨ ꯃꯊꯟꯗ ꯉꯥꯡꯉꯛꯄ꯭ꯔꯣ ꯍꯥꯏꯖꯦ?
ꯂꯛꯁꯃꯤꯁꯨ ꯉꯥꯡꯉꯦ ꯂꯛꯁꯃꯤꯅꯕꯨ ꯍꯦꯟꯅ ꯉꯥꯡꯉꯦꯗ
ꯑꯣꯏꯃꯥ ꯀꯔꯤ ꯋꯥꯅꯣ ꯑꯩ ꯉꯡꯗꯣꯏ ꯑꯩ ꯈꯪꯗ꯭ꯔꯦ ꯑꯩ ꯀꯣꯛꯇꯦ ꯊꯣꯛꯇ꯭ꯔꯦ ꯍꯥꯏꯕ
ꯈꯪꯗꯦ ꯅꯪ ꯂꯤꯅꯤꯡꯕ ꯑꯝꯇ ꯌꯨꯝꯒꯤ ꯋꯥꯔꯤꯔꯥ ꯀꯔꯤꯒꯤ ꯋꯥꯔꯤꯅꯣ?
ꯑꯗꯣ ꯁꯤ ꯑꯩꯈꯣꯏ ꯁꯥꯟꯅꯩꯁꯦ ꯔꯤꯀꯣꯔꯠ ꯂꯧꯔꯤꯅꯤꯅ ꯍꯧꯖꯤꯛ ꯍꯧꯖꯤꯛ ꯋꯥꯔꯤꯁꯦ
ꯂꯧꯋꯤꯅꯦ ꯔꯤꯀꯣꯔꯗ ꯂꯧꯋꯤꯅꯦ
ꯗꯥꯇꯥꯗꯣ ꯂꯩꯗꯣꯏ
ꯀꯩꯕ?
ꯗꯇꯥꯗꯣ ꯂꯩꯗꯣꯏꯅꯦꯕ ꯗꯇꯥꯁꯦ
ꯂꯩꯗꯣꯏꯅꯦ ꯏꯕꯦꯝꯃ ꯑꯥ ꯋꯥꯔꯤ ꯑꯝ ꯂꯤꯕꯨꯏꯔꯣ? ꯋꯥꯔꯤꯖꯦ ꯁꯨꯃꯥꯏ ꯇꯧꯕꯇꯥ ꯑꯁ ꯅꯪꯒꯤ ꯐꯣꯟꯗꯣ ꯑꯩꯅ ꯑꯣꯏꯅ ꯄꯥꯏꯔꯝꯒꯗꯅꯤꯗ ꯅꯪꯅ ꯇꯥꯖꯔꯒ
ꯎꯝ ꯅꯪ ꯍꯥꯏꯔꯛꯑꯣ ꯑꯗꯣ ꯑꯩ ꯃꯈꯥ ꯇꯥꯔꯛꯄ ꯌꯕ꯭ꯔꯥ ꯌꯦꯡꯒꯦ
ꯍꯥ ꯍꯥ ꯍꯥ ꯋꯥꯍꯩꯖꯦ ꯃꯤꯋꯥꯁꯦ ꯑꯔꯣꯏꯕꯤꯗ ꯉꯥꯡꯅꯔꯕ ꯑꯗꯨꯒ ꯇ꯭ꯔꯥꯟꯁ꯭ꯀ꯭ꯔꯤꯞꯁꯟ ꯇ꯭ꯔꯥꯟꯁ꯭ꯂꯦꯁꯟ ꯇꯧꯒꯗꯕ ꯅꯨꯄꯤꯁꯦ ꯃꯥꯁ ꯃꯥꯁꯤꯁꯨ ꯌꯥꯎꯅꯤ ꯍꯥꯏꯔꯛꯑꯕ ꯑꯗꯒꯤ ꯑꯣ ꯐꯖꯔꯦ ꯅꯋꯥꯕꯨꯗꯤ ꯂꯧꯗꯦꯗꯥ
ꯅꯋꯥꯕꯨꯗꯤ ꯂꯧꯗꯦ ꯍꯥꯏ ꯈꯪꯗꯦ ꯌꯥꯝꯅ ꯊꯣꯛꯑꯦ ꯃꯅꯨꯡꯗꯣ ꯈꯪꯗ ꯈꯪꯗꯕ
ꯍꯣꯏ ꯑꯗꯨꯕꯨꯗꯤ ꯈꯪꯗꯦꯗ ꯒ꯭ꯌꯥꯟ ꯇꯥꯗ꯭ꯔꯦ ꯍꯧꯖꯤꯛꯀꯥꯟꯁꯦ ꯃꯥꯁꯇꯔ ꯂꯧꯕ ꯆꯠ ꯀꯥꯅꯝꯇꯁꯨ ꯀꯧꯅꯗ꯭ꯔꯦ
ꯑꯧ ꯀꯅꯥꯝ ꯀꯧꯅꯗꯦ
ꯀꯔꯝ ꯀꯔꯝ ꯇꯧꯔꯤꯒꯦ?
ꯑꯩ ꯁꯤꯁꯦ ꯑꯗꯨꯝ ꯂꯩꯁꯤꯅꯤ ꯑꯗꯨ ꯀꯩꯅꯣ ꯍꯧꯖꯤꯛ ꯄꯨꯗꯤ ꯆꯠꯇꯦꯗꯅ ꯁꯨꯇꯤ ꯊꯥꯕꯒꯦ ꯊꯥꯗ ꯃꯇꯝꯗ ꯆꯠꯂꯦ ꯑꯗꯨꯒ ꯑꯗꯨꯃꯥꯏꯅ ꯍꯪꯒꯠ ꯍꯟꯗꯥ ꯇꯧꯔꯤ꯫ ꯋꯥꯔꯤ ꯁꯥꯟꯅꯕ꯭ꯔꯣ? ꯕꯥꯔꯤ ꯍꯣꯏꯒ ꯕꯥꯔꯤ ꯍꯣꯏꯗ ꯅꯍꯥꯟ ꯃꯨꯛ ꯊꯥꯔꯛꯑꯝꯕꯅꯤꯅꯦ
ꯁꯥꯟꯅꯗꯦꯗꯤ ꯀꯅꯥ ꯋꯥꯔꯤ ꯁꯥꯟꯅꯗꯦ
ꯎꯝ ꯑꯣ ꯀꯅꯥꯝ ꯁꯥꯟꯅꯗꯦ ꯑꯗꯨꯕꯨꯗꯤ ꯀꯔꯤ ꯋꯥꯔꯤꯅꯣ ꯂꯤꯗꯣꯏꯁꯦ ꯑꯩ ꯀꯣꯛꯁꯦ ꯉꯥꯎꯔꯦ
ꯁꯤꯁ ꯅꯪ ꯅꯪꯒꯤ ꯕꯤꯂꯥꯚꯦꯠꯀꯤ ꯋꯥꯔꯤ ꯁꯥꯟꯅꯕꯗꯨꯗꯤ ꯅꯪ ꯐꯖꯟ ꯉꯥꯡꯉꯝꯒꯅꯤ
ꯑꯗꯨꯒꯨꯝꯕ ꯀꯩꯝꯇꯥ ꯂꯩ ꯇꯦ ꯍꯥꯏꯇꯥꯔꯦ ꯑ ꯅꯦ ꯍꯟꯗꯛꯅꯦ ꯋꯥꯔꯤ ꯑꯃꯅꯦ ꯍꯜꯍꯟꯕꯅꯦꯕ ꯍꯥꯏꯗꯤ ꯇ꯭ꯔꯥꯟꯁꯂꯦꯁꯟ ꯇꯧꯕ
ꯎꯝ
ꯃꯅꯤꯄꯨꯔꯤꯒꯤ ꯋꯥꯔꯤ ꯑꯣꯏꯗꯣꯏꯅꯤ ꯑꯗꯨꯒꯤ ꯃꯇꯥꯡꯗ ꯂꯤꯔꯛꯑꯒꯦ ꯑꯩ ꯀꯣꯛꯁꯤꯗ ꯑꯗꯨ ꯅꯠꯇ꯭ꯔꯗꯤ ꯂꯩꯇ꯭ꯔꯦ ꯑꯗꯨꯗꯤ ꯌꯥꯝꯅ ꯏꯆꯝ ꯆꯝꯕ ꯋꯥ ꯏꯇꯤꯌꯥꯅꯤ
ꯑꯝꯍꯨꯝ
ꯏꯆꯝ ꯆꯝꯕ ꯋꯥꯔꯤꯅꯦꯕꯀꯣ ꯀꯩꯅꯣꯒꯤ ꯃꯇꯥꯡ ꯑꯣꯢꯗꯨꯢꯅꯦ ꯂꯨꯍꯣꯡꯕ ꯍꯥꯏ ꯂꯨꯍꯣꯡꯕꯒꯨꯝꯕ ꯋꯥꯔꯤꯁꯦ ꯁꯣꯝꯗ ꯑꯅꯤ ꯊꯣꯛꯃꯥꯟꯗꯅ ꯂꯤꯔꯤꯁꯦ ꯅꯨꯡꯉꯥꯏꯇ꯭ꯔꯦ ꯇꯥꯕ ꯑꯩꯒꯤ ꯀꯣꯟꯁꯦ ꯑꯅꯤ ꯊꯣꯛꯑ ꯂꯩꯔꯦ ꯅꯪ ꯀꯨꯞꯅ ꯇꯥꯕ꯭ꯔꯥ ꯂꯩꯈꯠꯂꯨꯅꯦ ꯈꯔ ꯅꯪꯒꯤꯗꯣ
ꯂꯩꯈꯠꯜꯂꯤ ꯐꯨꯜꯅꯦꯕ ꯂꯩꯈꯠꯜꯂꯤꯁꯦ
ꯑꯗꯣ ꯈꯪꯗꯦ ꯁꯤ ꯑꯩꯅ ꯉꯥꯡꯉꯤꯁꯦ ꯑꯗꯨꯗꯁꯨ ꯑꯃꯨꯛ ꯏꯀꯣ ꯊꯣꯛꯑ ꯂꯩꯕꯅꯤꯅ ꯑꯩ ꯈꯣꯟ ꯑꯩꯈꯣꯟ ꯇꯥꯖ ꯂꯩꯔꯦ ꯌꯥꯝ ꯍꯩꯅꯗ꯭ꯔꯦ ꯍꯥꯏꯕ ꯏꯁꯥ ꯏꯊꯟꯇ
ꯑꯩꯁꯨ ꯌꯥꯝ ꯄꯤꯛꯅ ꯇꯥꯏ ꯈꯔꯕꯨ ꯍꯧꯒꯠꯂꯛꯑꯦ
ꯍꯧꯒꯠꯂꯛꯄ꯭ꯔꯥ
ꯍꯣꯢꯏ ꯌꯥꯏꯔꯦꯁꯦ ꯂꯤꯂꯛꯑꯣ ꯁꯦ
ꯑꯗꯨꯗꯅꯦ ꯍꯧꯖꯤꯛꯀꯤ ꯃꯃꯤꯡꯗꯣ ꯀꯨꯟꯗꯣ ꯄꯔꯦꯡꯒꯤ ꯍꯥꯢ ꯍꯥꯏꯕꯅꯦꯕꯀꯣ
ꯎꯝ
ꯀꯣꯟꯗꯣꯛ ꯄꯔꯦꯡꯒꯤ ꯍꯥꯢꯕꯁꯦ ꯑꯩꯗꯤ ꯏꯪꯂꯤꯁꯇ ꯀꯔꯝꯃꯥꯢꯅ ꯇ꯭ꯔꯥꯟꯁꯂꯦꯠ ꯇꯧ ꯌꯥꯗꯣꯏꯅꯣ ꯍꯥꯏꯗꯤ ꯀꯨꯟꯗꯣ ꯄꯔꯦꯡꯒꯤ ꯍꯥꯢꯅ ꯀꯨꯟꯗꯣ ꯄꯔꯦꯡꯗꯣ ꯑꯣꯏꯅ ꯍꯜꯂ ꯂꯩꯒꯤꯗ꯭ꯔꯕ ꯋꯥꯔꯤꯗꯣ ꯑꯗꯨꯗꯣ ꯇꯥꯏꯇꯜ ꯇ꯭ꯔꯥꯟꯁꯂꯦꯁꯟ ꯇꯧꯕꯗꯣ ꯑꯗꯨꯒꯤ ꯃꯇꯥꯡꯗꯅꯦꯕ ꯑꯗꯣ ꯍꯧꯖꯤꯛ ꯋꯥꯔꯤꯁꯦ ꯑꯩ ꯋꯥꯔꯤ ꯑꯣꯏꯅ ꯂꯤꯔꯛꯑꯒꯦꯀꯣ ꯂꯥꯏꯔꯤꯛ ꯍꯧꯖꯤꯛꯀꯤ ꯋꯥꯔꯤꯗꯨꯒꯤ ꯃꯇꯥꯡꯗ ꯑꯗꯨꯝ ꯍꯥꯏꯔꯛꯑꯒꯦꯀꯣ ꯃꯥꯏ ꯅꯨꯄꯥꯁꯦ ꯌꯥꯝꯅ ꯑꯩꯗꯤ ꯌꯨꯝ ꯃꯕꯥꯥꯟꯒꯤ ꯍꯥꯢꯗꯤ ꯑꯣꯏ ꯃꯇꯥꯡꯗ ꯑꯣꯏꯗꯣꯏꯅꯦꯕ ꯑꯗꯨꯗ ꯃꯥꯒꯤ ꯅꯨ ꯅꯨꯄꯤꯁꯤꯒꯤ ꯅꯨꯄꯥꯁꯤ ꯌꯥꯝ ꯊꯤꯅ ꯊꯕꯛꯇꯤ ꯇꯧꯔꯒ ꯌꯥꯝꯅ ꯌꯨ ꯊꯛꯇꯅ ꯉꯥꯎꯁꯟꯅꯗꯅ ꯃꯆꯥꯁꯤꯡꯗꯣ ꯁꯦꯟꯅꯅꯤꯡꯉꯩ ꯈꯪꯗꯕꯗꯣ ꯑꯗꯨ ꯑꯣꯏꯗꯣꯏꯅꯦꯕ ꯑꯗꯨꯗ ꯅꯨꯄꯤꯁꯤꯅ ꯃꯥꯁꯦ ꯅꯨꯄꯤꯁꯤꯁꯨ ꯀꯩꯝꯇ ꯋꯥꯒ ꯍꯪꯒꯠꯂꯒ ꯍꯥꯏꯖꯕ ꯉꯝꯗꯕ ꯃꯥꯢ ꯅꯨꯄꯥꯗ ꯃꯁꯥꯒꯤ ꯊꯕꯛꯁꯨ ꯇꯧꯍꯧꯗꯕ ꯅꯨꯄꯤꯗꯣ ꯍꯣꯏ ꯁꯣꯟꯖꯕꯤ ꯊꯥꯏꯅꯒꯤ ꯋꯥꯔꯤꯒꯤ ꯇꯥꯏꯞꯅꯦꯕ ꯑꯗꯨꯅ ꯎꯝ ꯅꯨꯄꯤꯗꯣ ꯀꯩꯝꯇ ꯍꯥꯏꯖꯗꯕꯤ ꯅꯨꯄꯥꯗꯨꯅ ꯑꯗꯨꯝ ꯍꯥꯏꯗꯤ ꯊꯤꯅ ꯍꯥꯏꯗꯤ ꯊꯤꯅ ꯇꯧꯕ ꯃꯛꯇꯤ ꯅꯠꯇꯦ ꯐꯨ ꯈꯣꯠꯇꯅ ꯇꯧꯕꯗꯤ ꯅꯠꯇꯦ ꯍꯥꯏꯗꯤ ꯌꯨ ꯗꯥ ꯄꯩꯁꯥꯗꯣ ꯊꯕꯛ ꯗꯨ ꯂꯣꯏꯁꯤꯟꯈ꯭ꯔꯒ ꯏꯃꯨꯡ ꯃꯅꯨꯡꯒꯤ ꯍꯟꯅ ꯇꯨꯅ ꯌꯦꯡꯗꯕꯤ ꯑꯗꯩ ꯄꯣꯁꯇꯤꯡ ꯃꯐꯝꯗ ꯂꯩꯁꯤꯜꯂꯒ ꯃꯥꯥꯏ ꯄꯤꯗꯨꯅꯒ ꯅꯣꯡ ꯐꯥꯗꯣꯛꯒ ꯂꯥꯛꯄꯗꯒ ꯅꯪꯗꯤ ꯁꯥꯎꯕ ꯅꯠꯇꯦ ꯅꯤꯕ ꯂꯥꯛꯄ ꯑꯣꯢꯅ ꯎꯕꯤꯕꯗꯣ ꯍꯥꯏꯗꯤ ꯗꯥꯏꯔꯦꯛ ꯑꯣꯏꯅ ꯋꯥꯍꯩꯗ ꯍꯥꯏꯗꯔꯁꯨ ꯅꯪ ꯂꯥꯛꯑꯕ ꯀꯩ ꯋꯥꯍꯧꯔꯒꯦ ꯀꯥꯏꯅꯒ ꯋꯥꯍꯩ ꯋꯥꯇꯥꯗ ꯂꯩꯗꯅ ꯑꯗꯨꯃꯥꯏꯅ ꯃꯌꯥꯝ ꯃꯃꯥꯡꯗꯒ ꯈꯣꯡꯒꯣꯏꯅꯕꯩ ꯇꯥꯏꯞꯇꯒ ꯑꯁ ꯀꯩ ꯃꯥ ꯂꯥꯛꯏꯔꯣ ꯀꯥꯏꯅꯒ ꯃꯤꯄꯥꯟ ꯗꯨꯀꯥꯟ ꯐꯝꯕꯁꯤꯡ ꯃꯣꯏꯗ ꯂꯝꯕꯤꯗ ꯑꯗꯣ ꯂꯥꯛꯄ ꯀꯥꯟꯗ ꯍꯣꯏ ꯃꯥ ꯂꯥꯛꯏꯅꯦ ꯀꯩ ꯃꯥꯅ ꯂꯥꯛꯄꯕꯨ ꯀꯔꯤ ꯑꯣꯏꯗꯣꯏ ꯃꯥꯒꯤ ꯀꯨꯟꯗꯣ ꯄꯔꯦꯡꯒꯤ ꯍꯛ ꯑꯃꯈꯛ ꯂꯩꯔꯤ ꯑꯩꯉꯣꯟꯗ ꯑꯗꯨꯒꯤ ꯂꯥꯛꯆꯕꯅꯦ ꯀꯥꯏꯅ ꯌꯥꯝ ꯎꯁꯤꯠꯇꯕꯤꯗ ꯉꯥꯡꯕꯗꯣ ꯑꯗꯣ ꯅꯨꯄꯤꯗꯨꯁꯨ ꯀꯩꯁꯨ ꯈꯨꯝꯗꯦꯕ ꯑꯗꯨꯗ ꯈꯨꯝꯒꯗ ꯅꯠꯇ꯭ꯔꯥ ꯈꯨꯝꯗꯔꯤꯅꯦꯕ ꯑꯗ ꯑꯗ ꯃꯥꯅ ꯍꯥꯏꯗꯤ ꯑꯗꯨꯒꯤ ꯋꯥꯈꯜ ꯋꯥꯍꯩꯗꯨ ꯑꯗꯨꯗ ꯅꯨꯄꯥꯗꯨ ꯃꯥꯅ ꯗꯥꯏꯔꯦꯛ ꯍꯥꯏꯗꯤ ꯈꯨꯗꯛꯇ ꯀꯟꯗ꯭ꯔꯣꯜ ꯇꯧꯍꯧꯗꯕꯒꯤ ꯃꯌꯨꯝ ꯌꯧꯔꯒ ꯃꯥ ꯃꯥꯁꯦ ꯅꯨꯡꯗꯥꯡ ꯇꯨꯝꯕꯁ ꯇꯨꯝꯐꯝ ꯈꯪꯗ꯭ꯔꯦꯕ ꯃꯥꯥꯏ ꯋꯥꯍꯩꯗꯣ ꯑꯗꯨꯝ ꯈꯜꯂꯒ ꯃꯥꯁꯦ ꯋꯥꯈꯜꯗꯣ ꯂꯥꯏꯃꯟ ꯑꯣꯏꯕꯗꯣ
ꯍꯣꯏ
ꯑꯗꯨ ꯑꯣꯏꯔꯦꯕ ꯑꯗꯩ ꯃꯥꯒꯤ ꯃꯆꯥꯁꯤꯡꯁꯤꯅ ꯀꯃꯥꯏꯅ ꯇꯧꯕ ꯄꯤꯛꯇꯨ ꯄꯤꯛꯏꯕ ꯃꯆꯥ ꯑꯅꯤꯁꯤꯒꯤ ꯃꯥꯒꯤ ꯌꯨꯅꯤꯐꯣꯔꯝꯒꯤ ꯑꯗꯒꯤꯗꯤ ꯁ꯭ꯀꯨꯜꯒꯤ ꯆꯥꯕ ꯊꯛꯄ ꯁꯦꯠꯄ ꯏꯃꯨꯡ ꯄꯨꯕꯒꯤꯁꯦ ꯍꯥꯏꯕꯁꯦ ꯄꯩꯁꯥꯁꯦ ꯄꯤꯔꯛꯇꯥꯔꯁꯨ ꯁꯨꯅ ꯄꯤꯔꯛꯇꯕ ꯍꯟꯗꯛ ꯈꯤꯇꯪ ꯉꯥꯏꯔꯦ ꯃꯊꯪ ꯇꯣꯂꯣꯞ ꯐꯪꯕꯗ ꯄꯤꯔꯒꯦ ꯍꯥꯏꯔ ꯇꯣꯂꯣꯞ ꯐꯪꯕꯁꯤꯅ ꯃꯥꯅ ꯑꯗꯨꯝ ꯂꯣꯏꯁꯤꯟꯈꯤꯕ
ꯍꯣꯏ
ꯃꯥ ꯐꯪꯕ ꯀꯥꯟꯗ ꯌꯨ ꯈꯔ ꯊꯛꯇꯣꯛ ꯑꯗꯒꯤ ꯃꯥꯏ ꯅꯨꯄꯤꯗꯅ ꯁꯤ ꯅꯨꯄꯥꯖꯤꯕꯨ ꯑꯇꯣꯞꯄ ꯅꯨꯄꯤ ꯑꯃ ꯀꯣꯏꯔꯤꯖꯥꯠꯂꯥ ꯀꯥꯏꯅ ꯈꯟꯕꯗꯣ ꯑꯗꯨꯃꯥꯏꯅ ꯈꯟꯕ ꯑꯗꯣ ꯑꯗꯨꯃꯛꯅ ꯍꯥꯏꯗꯤ ꯀꯣꯏꯔꯦ ꯈꯣꯠꯂꯦꯅꯗꯤ ꯐꯥꯕꯗꯤ ꯅꯠꯇꯕ ꯑꯗꯨꯅ ꯃꯥ ꯉꯁꯥꯏ ꯃꯥꯅ ꯑꯃꯨꯛ ꯈꯜꯂ‌ꯦ ꯉꯁꯥꯏ ꯄꯥꯟ ꯗꯨꯀꯥꯟ ꯐꯝꯕꯗ ꯍꯥꯏꯗꯤ ꯄꯥꯟ ꯗꯨꯀꯥꯟ ꯐꯝ ꯃꯅꯨꯡꯗ ꯅꯨꯄꯤ ꯑꯃ ꯂꯩꯗꯣ ꯃꯥꯒ ꯀꯣꯏꯅꯕ ꯅꯨꯄꯤ ꯑꯣꯏꯖꯥꯠꯂꯥ ꯀꯥꯏꯅ ꯃꯥꯒꯤ ꯋꯥꯈꯜꯖ‌ꯦ ꯑꯗꯨꯝ ꯈꯜꯂꯒ ꯅꯨꯡꯉꯥꯏꯕꯝ ꯈꯪꯗꯕꯗꯣ ꯍꯣꯏ ꯍꯣꯏ ꯖꯥꯠ ꯖꯥꯠ ꯈꯜꯂꯒ ꯌꯥꯝꯅ ꯅꯨꯡꯉꯥꯏꯕꯝ ꯈꯪꯍꯟꯗꯕꯤ ꯑꯗꯨꯒꯨꯝꯕꯗꯣ ꯑꯣꯏꯌꯦꯕ ꯈꯪꯑꯕ ꯑꯗꯨꯒ ꯅꯨꯄꯤꯁꯤꯅ ꯑꯗꯨꯗꯒꯤ ꯅꯨꯄꯤꯁꯦ ꯑꯗꯨꯃꯥꯏ ꯁꯨꯝ ꯋꯥꯈꯜꯗꯒꯤ ꯋꯥꯈꯜꯁꯦ ꯈꯟꯕꯗ ꯈꯟꯕꯗꯒꯤ ꯃꯥꯁꯦ ꯋꯥꯈꯜ ꯂꯩꯅ ꯑꯣꯜꯂꯛ ꯇꯣꯏꯅꯦꯕ ꯂꯥꯁꯇ ꯅꯨꯄꯤꯁꯦ
ꯎꯝ
ꯑꯗ ꯃꯥꯏ ꯀ꯭ꯋꯥꯇꯔꯗꯒꯤ ꯍꯟꯈ꯭ꯔꯒ ꯃꯌꯨꯝꯗ ꯂꯥꯛꯑꯒ ꯃꯆꯥꯁꯤꯡꯗꯣ ꯌꯦꯡꯁꯤꯟꯕ ꯉꯝꯗꯈꯩ ꯋꯥꯈꯜ ꯋꯥꯈꯜꯗꯅ ꯇꯨꯝꯅꯤ ꯆꯥꯅꯤ ꯀꯥꯎꯈꯩ ꯑꯉꯥꯡ ꯁ꯭ꯀꯨꯜ ꯆꯠꯄ ꯈꯣꯠꯄ ꯀꯥꯎꯔꯒ ꯃꯥꯁꯦ ꯋꯥꯈꯜ ꯂꯩꯅꯥꯗꯨꯅ ꯃꯀꯣꯛꯁꯦ ꯄꯨꯕ ꯉꯝꯗ꯭ꯔꯦꯕ ꯐꯃꯨꯡꯗ ꯑꯗꯨꯝ ꯑꯅꯥꯕꯩ ꯇꯥꯏꯞꯇ ꯂꯩꯔꯦꯕ ꯑꯗ ꯃꯥꯒꯤ ꯑꯅꯥꯕꯩ ꯇꯥꯏꯞꯇ ꯂꯩꯕꯗꯣ ꯃꯥꯏ ꯅꯨꯄꯥꯗꯣ ꯀ꯭ꯋꯥꯇꯔꯗ ꯑꯗꯨꯝ ꯂꯩꯈꯤꯕꯗꯣ ꯄꯣꯁꯇꯤꯡ ꯇꯥꯔꯒ ꯀꯧꯊꯣꯛꯑꯦ ꯃꯥꯏ ꯅꯨꯄꯤꯗꯣ ꯅꯥꯔꯦ ꯈꯣꯠꯂꯦꯅ ꯃꯇꯝꯗꯨꯗꯤ ꯃꯥꯏꯕ ꯃꯥꯏꯕꯤ ꯇꯥꯟꯅꯗꯅ ꯑꯗꯒꯤ ꯌꯦꯡꯕ ꯐꯠꯇꯕꯗꯒꯤ ꯗꯣꯛꯇꯔ ꯑꯃꯨꯛ ꯇꯥꯟꯅꯔ ꯌꯦꯡꯉꯦꯕ ꯑꯗꯣ ꯗꯣꯛꯇꯔꯅꯗꯤ ꯃꯥꯏ ꯑꯅꯥꯕ ꯀꯟꯗꯤꯁꯟꯁꯦ ꯀꯩꯅꯣꯗꯣ ꯍꯥꯏꯕ ꯉꯝꯗꯕꯗꯣ ꯃꯁꯥ ꯃꯎꯨꯗꯤ ꯀꯩꯝ ꯀꯨꯝꯇ ꯇꯧꯗ꯭ꯔꯒ ꯍꯥꯏꯗꯤ ꯋꯥꯈꯜ ꯂꯩꯅꯥ ꯑꯣꯏꯕꯅꯤꯅ ꯍꯣꯏ ꯍꯣꯏ ꯑꯗꯨꯗꯨꯅ ꯃꯥꯁꯦ ꯑꯗꯨꯝ ꯍꯥꯏꯗꯤ ꯃꯌꯥꯝ ꯃꯌꯥꯝꯅ ꯌꯥꯔꯔꯣꯏ ꯀꯥꯏꯅꯒ ꯍꯥꯏꯅꯕꯗꯣ ꯁꯨꯝ ꯀꯨꯏꯁꯜꯂꯛꯄꯗꯩ ꯑꯗꯨꯃꯥꯢꯅ ꯐꯤꯕꯝꯗꯨ ꯆꯥꯕꯁꯨ ꯆꯥꯈꯤꯗ꯭ꯔꯦ ꯊꯥꯛꯄꯁꯨ ꯆꯪꯈꯤꯗ꯭ꯔꯕ ꯑꯗ ꯑꯉꯥꯡ ꯃꯥꯢ ꯃꯆꯥ ꯃꯆꯥ ꯑꯅꯤꯗꯨꯗꯤ ꯄꯤꯛꯇ꯭ꯔꯨ ꯄꯤꯛꯇ꯭ꯔꯨ ꯄꯤꯛꯢꯕꯅꯦꯕ
ꯍꯣꯏ
ꯆꯥꯎꯗ꯭ꯔꯤꯕ ꯑꯗꯨ ꯃꯆꯥ ꯑꯅꯤꯗꯨꯅ ꯃꯃꯥꯒꯤꯅꯦ ꯀꯥꯏꯅꯒ ꯁꯦꯕꯥꯒ ꯇꯧꯕꯗꯣ ꯎꯕꯗ ꯃꯃꯥꯁꯦ ꯍꯥꯢꯗꯤ ꯒ꯭ꯌꯥꯟꯗꯤ ꯇꯥꯔꯤꯅꯤꯗꯅ
ꯍꯣꯏ ꯍꯣꯏ
ꯑꯗꯨꯗꯨꯅ ꯍꯥꯏꯗꯤ ꯃꯄꯤ ꯏꯔꯥ ꯆꯤꯟꯂꯛꯇꯅ ꯀꯞꯇꯅꯒ ꯇꯧꯕꯗ ꯑꯉꯥꯡꯗꯨꯅꯒ ꯇꯩꯊꯣꯛꯄꯤꯗꯅ ꯑꯗꯩ ꯃꯄꯥꯗꯨꯁꯨ ꯍꯥꯏꯖꯕꯩ ꯋꯥꯅꯤ ꯃꯥꯏ ꯅꯨꯄꯤ ꯑꯗꯨꯝ ꯌꯦꯡꯉꯒ ꯂꯩꯗꯤ ꯃꯥ ꯊꯕꯛ ꯇꯧꯕꯅꯤꯅ ꯍꯥꯏꯗꯤ ꯄꯣꯁꯇꯤꯡꯗ ꯑꯃꯨꯛ ꯆꯠ ꯆꯠꯈꯤꯕ ꯇꯧꯕꯗꯣ ꯃꯥꯏ ꯃꯆꯥ ꯑꯅꯤꯗꯨꯒ ꯈꯤꯇꯪ ꯂꯩꯍꯧꯕꯗꯣ ꯃꯆꯥ ꯑꯅꯤꯗꯨꯅꯒ ꯃꯃꯥꯗꯨꯒꯤ ꯆꯥꯕ ꯌꯥꯅꯕꯅꯤ ꯀꯥꯏꯅꯒ ꯍꯩꯕꯣꯢ ꯍꯩꯇꯕꯣꯢ ꯃꯆꯥ ꯆꯥꯛꯇꯨ ꯈꯤꯇꯪ ꯆꯥꯔꯗꯤ ꯒꯥꯢꯅ ꯊꯣꯡꯉꯒ ꯇꯧꯕꯗꯣ ꯎꯕꯗ ꯃꯥ ꯃꯥꯁꯦ ꯍꯥꯏꯗꯤ ꯋꯥꯈꯜꯗ ꯌꯥꯝ ꯅꯨꯡꯉꯥꯏꯇꯕꯗꯣ ꯑꯃꯨꯛꯁꯨ ꯃꯥꯟꯅ ꯈꯜꯂꯦꯗ ꯍꯣꯏ ꯊꯃꯣꯏ ꯁꯣꯏ ꯍꯥꯏꯁꯤꯅꯤ ꯑꯗꯨꯗ ꯃꯃꯥꯁꯤꯅ ꯀꯣꯟꯅ ꯈꯜꯂꯛꯄꯗꯨꯅꯦꯕ ꯍꯥꯏꯗꯤ ꯃꯥꯒꯤ ꯅꯨꯄꯥꯗꯨꯒꯤꯗꯃꯛꯇ ꯁꯨꯝ ꯈꯜ ꯂꯩꯗꯣꯏ ꯁꯨꯛꯄꯨꯗꯤ ꯃꯥꯏ ꯃꯆꯥ ꯑꯅꯤꯗꯨ ꯀꯩꯒꯨꯝꯕ ꯃꯥꯅ ꯁꯤꯔꯒ ꯍꯌꯦꯡ ꯃꯃꯥ ꯑꯇꯣꯝꯕꯤ ꯑꯃ ꯂꯥꯛꯑꯒ ꯂꯧꯔꯒ ꯃꯆꯥ ꯑꯅꯤ ꯃꯥꯏ ꯄꯤꯛꯇ꯭ꯔꯨ ꯄꯤꯛꯇ꯭ꯔꯨ ꯄꯤꯛꯄ ꯃꯆꯥ ꯑꯗꯨꯛ ꯅꯨꯡꯁꯤꯈ꯭ꯔꯤꯕ ꯑꯅꯤꯗꯣ ꯀꯃꯥꯏꯅ ꯀꯔꯤ ꯐꯤꯕꯝꯗ ꯊꯕꯤꯗꯣꯏꯅꯣ ꯅꯥ ꯈꯜꯂꯛꯄꯗ ꯃꯥꯁꯦ ꯑꯃꯨꯛ ꯍꯥꯏꯗꯤ ꯎꯪ ꯍꯤꯡꯗꯕ ꯌꯥꯗꯦꯅ ꯈꯜꯂꯛ ꯄꯗꯣ ꯍꯥꯏꯁ ꯁꯤꯗ꯭ꯔꯁꯨ ꯀꯩꯁꯨ ꯀꯟꯗ꯭ꯔꯦꯅ ꯃꯥꯅ ꯍꯥꯏꯗꯤ ꯄꯨꯔꯥꯞ ꯂꯩꯔꯨꯔꯦꯗꯅ ꯐꯃꯨꯡꯗ ꯇꯥꯔꯒ ꯑꯗꯩ ꯍꯤꯡꯗꯕ ꯌꯥꯗꯦꯅ ꯈꯜꯂꯒ ꯃꯥꯁꯦ ꯍꯧꯒꯠꯂꯒ ꯊꯦꯡꯅꯔꯒꯦ ꯅꯨꯄꯤ ꯂꯩꯔꯝꯃꯒ ꯂꯩꯔꯝꯃꯦ ꯑꯇꯣꯞꯄꯛ ꯑꯃꯥꯏꯅ ꯊꯝꯃꯠ ꯇꯣꯉꯥꯟ ꯊꯝꯕ ꯂꯩꯔꯝꯃ ꯂꯩꯔꯝꯃꯦ ꯑꯠꯇ꯭ꯔꯒ ꯃꯥꯥꯏ ꯃꯥꯏ ꯉꯥꯎꯔꯒꯅ ꯉꯥꯎꯔꯦ ꯃꯥ ꯊꯦꯡꯅꯔꯒꯦꯅ ꯈꯜꯂꯒ ꯃꯥꯁꯦ ꯆꯥꯄꯌꯨꯡꯅ ꯂꯦꯞꯄꯒ ꯐꯃꯨꯡꯗꯩ ꯍꯧꯒꯠꯂꯛꯄ ꯁꯨꯃꯥꯏ ꯑꯣꯏꯕ ꯋꯥꯔꯤꯁꯦ ꯑꯗꯥ ꯋꯥꯔꯤꯗꯣ ꯑꯌꯥꯝꯕꯅ ꯆꯠꯂꯤꯁꯦ ꯁꯥꯏꯒꯤ ꯎꯝ ꯂꯨꯍꯣꯡꯕ ꯍꯥꯏꯗꯤ ꯑꯩꯒꯤ ꯁꯣꯁꯥꯏꯇꯤꯁꯤꯒꯤ ꯂꯩꯔꯤꯕ ꯃꯌꯝ ꯃꯃꯥꯡꯗꯗꯤ ꯍꯥꯏ ꯑꯩꯗꯤ ꯑꯣꯐꯤꯁꯥꯔꯒꯤ ꯅꯨꯞ ꯄꯤꯅ ꯅꯨꯡꯉꯥꯏ ꯂꯩꯔꯝꯅꯤ ꯈꯣꯠꯂꯝꯅꯤ ꯃꯥꯗꯤ ꯀꯩ ꯈꯟꯕꯤꯔꯒ ꯃꯅꯨꯡꯗꯗꯤ ꯃꯥꯒꯤ ꯄ꯭ꯔꯣꯕ꯭ꯂꯦꯝ ꯃꯌꯥꯝ ꯂꯩꯕꯗꯣ ꯍꯣ ꯍꯣꯏ ꯑꯗꯨꯗꯣ ꯑꯗꯨ ꯃꯇꯥꯡꯗ ꯑꯣꯏꯗꯣꯏꯅꯦꯕ ꯑꯖꯤ ꯋꯥꯔꯤ ꯇ꯭ꯔꯥꯟꯁꯂꯦꯁꯟ ꯇꯧꯍꯟꯗꯣꯏꯅꯦꯕ ꯑꯗ ꯀꯨꯟꯗꯣ ꯋꯥꯔꯤꯡꯁꯦ ꯇ꯭ꯔꯥꯟꯁꯂꯦꯁꯟ ꯇꯧꯕꯖꯦ ꯗꯥꯏꯔꯦꯛ ꯌꯥꯗ꯭ꯔꯕꯗꯣ ꯂꯩꯇꯦꯗꯅ ꯏꯪꯂꯤꯁꯇꯗꯤ ꯑꯗꯨꯒꯤ ꯑꯗꯨꯃꯥꯏ ꯇꯧꯕꯒꯤ ꯇꯧꯒꯤꯕ ꯑꯗꯣ ꯋꯥꯔꯤꯗꯣ ꯑꯩ ꯅꯤꯡꯖꯪꯉꯥꯒ ꯂꯤꯔꯛꯏꯅꯤ ꯑꯥ ꯇꯧꯈ꯭ꯔꯦ ꯂꯣꯏꯈ꯭ꯔꯦ
ꯑꯗꯩ ꯀꯨꯟꯗꯣ ꯄꯔꯦꯡꯁꯤꯗꯤ ꯀꯩ ꯍꯥꯏꯅ ꯍꯥꯏ?
ꯗ ꯌꯥꯝꯅ ꯍꯥꯏꯗꯤ ꯊ꯭ꯤꯌꯣꯔꯤ ꯑꯗꯒꯤ ꯁ꯭ꯔꯤꯞ